ꯍꯜꯂꯣ ꯇꯥꯕ꯭ꯔꯣ ꯍꯜꯂꯣ
ꯇꯥꯏ ꯁꯩꯅ ꯍꯧꯖꯤꯛꯇꯤ ꯇꯥꯔꯦ ꯎꯝ ꯆꯥꯔꯦ ꯍꯧꯖꯤꯛꯅ ꯆꯥꯠꯇꯣꯛꯔꯒ ꯂꯩꯔꯦ
ꯑꯣ ꯑꯣ ꯀꯔꯤ ꯏꯟꯁꯥꯡ ꯆꯥꯔꯒꯦ
ꯑꯁ ꯉꯁꯤꯁꯤꯗꯤ ꯗꯥꯝ ꯆꯥꯔꯦ
ꯑꯁ ꯌꯥꯝ ꯃꯥꯟꯅꯩꯅꯦ ꯑꯩꯈꯣꯏꯅꯤꯁꯦ
ꯑꯣ ꯑꯍꯥꯍꯥ ꯏꯟꯁꯥꯡꯇ ꯀꯩꯗ ꯌꯥꯝ ꯍꯥꯎꯕ ꯂꯩꯇꯕꯅꯤꯅꯀꯣ
ꯑꯥꯎ ꯑꯥꯎ
ꯍꯟꯗꯛꯇꯤ ꯗꯥꯜꯒ ꯁꯧꯒ꯭ꯔꯤ ꯃꯔꯛ ꯃꯔꯛꯇ ꯑꯗꯨꯝ ꯆꯥꯔꯦ
ꯐꯩꯌꯦꯅꯦ ꯅꯈꯣꯏꯗꯗꯤ ꯁꯥꯎꯒꯔꯤ
ꯑꯣ ꯑꯣ ꯍꯣꯏ ꯍꯧꯋꯦ ꯑꯗꯨ ꯃꯌꯥꯝ ꯍꯧꯋꯦ ꯑꯗꯨ ꯂꯧꯕ ꯂꯥꯛꯑꯣꯀꯣ
ꯑꯣ ꯂꯥꯛꯀꯦ ꯂꯥꯛꯀꯦ ꯑꯩꯗꯤ ꯑ ꯁꯧꯒ꯭ꯔꯤꯁꯦ ꯑꯩꯅ ꯊꯥꯔꯒꯁꯨ ꯌꯥꯝ ꯍꯧꯗꯦꯅꯦ ꯑꯩꯒꯤꯗꯤ ꯀꯔꯤꯒꯤꯔ ꯈꯪꯗꯦ
ꯑꯣ
ꯁꯧꯒ꯭ꯔꯤꯁꯦ ꯅꯍꯥꯟꯗꯤ ꯑꯗꯨꯝ ꯈꯤꯇꯪꯗ ꯑꯗꯨꯝ ꯃꯔꯨ ꯇꯥꯈꯤꯕꯗꯣ ꯐꯖꯅ ꯍꯧꯕꯅꯦꯕ
ꯎꯝ
ꯗꯤ ꯃꯔꯨꯁꯦ ꯌꯥꯝ ꯐꯖꯅ ꯀꯩꯅꯣ ꯇꯧꯗꯕꯒꯤꯔꯥ ꯈꯪꯗꯦ ꯑꯃ ꯑꯅꯤꯒꯨꯝꯕ ꯈꯛꯇꯅꯦ ꯊꯣꯛꯄꯗꯣ ꯑꯗꯣ ꯄꯥꯝꯕꯤꯁꯦ ꯌꯥꯝ ꯄꯤꯛꯑꯦꯕꯀꯣ
ꯑꯣ ꯍꯣꯏ ꯑꯗꯨꯁꯨ ꯂꯩꯕꯅꯤ ꯃꯔꯛꯇꯗꯤ ꯀꯣ
ꯍꯣꯏ ꯑꯗꯨ ꯅꯪ ꯁꯧꯒ꯭ꯔꯤ ꯈꯛꯇꯔꯥ ꯀꯩꯀꯩꯁꯨ ꯍꯧꯕ꯭ꯔꯥ ꯅꯪꯗꯤ ꯌꯨꯝꯗ
ꯑꯁ ꯍꯟꯗꯛꯇꯤ ꯁꯧꯒꯔꯤ ꯈꯛꯇ ꯍꯥꯏꯕ ꯇꯥꯔꯦ ꯌꯦꯟꯗꯦꯝꯁꯨ ꯈꯔ ꯍꯧꯋ ꯋ‌ꯦ ꯀꯨꯝꯁꯤ ꯌꯦꯟꯗꯦꯝꯁꯤꯦ ꯈꯔ ꯐꯥꯕ ꯋꯥꯠꯂꯦꯅꯦ
ꯑꯣ ꯅꯪꯒꯤ ꯌꯦꯟꯗꯦꯝ ꯄꯤꯛꯄ꯭ꯔꯥ ꯆꯥꯎꯕ꯭ꯔꯥ
ꯄꯤꯛꯑꯦ ꯑꯗꯣ ꯃꯅꯤꯡꯗ ꯄꯥꯝꯕꯤ ꯑꯅꯤ ꯗꯤ ꯈꯔ ꯆꯥꯎꯋꯦ ꯑꯗꯨ ꯃꯔꯥꯛꯇ ꯈꯔ ꯈꯔ ꯊꯥꯕꯗꯨꯗꯤ ꯌꯥꯝ ꯄꯤꯛꯄꯀꯣ
ꯑꯣ
ꯄꯤꯛꯄꯗꯣ ꯆꯥꯕ ꯌꯥꯔꯗꯤ ꯑꯗꯨ ꯊ ꯎꯝ ꯄꯤꯕꯁꯨ ꯌꯥꯏ ꯑꯗꯨ
ꯑꯦ ꯌ‌ꯦꯟ ꯌꯦꯟꯗꯦꯝꯗꯤ ꯑꯩꯒꯤꯁꯨ ꯍꯧꯋꯦ ꯑꯗꯨ ꯅꯍꯥꯟꯗꯤ ꯑꯩꯒꯤ ꯌꯦꯟꯗꯦꯝꯁꯤ ꯌꯥꯝ ꯐꯕꯅꯦ ꯐꯖꯅ ꯍꯧꯕꯅꯦꯕ
ꯑꯥ
ꯀꯤ ꯍꯖꯕꯟꯅ ꯀꯛꯊꯣꯛꯄꯤꯕꯒꯤꯔ ꯈꯪꯗꯦ ꯁꯥꯎꯕꯒꯤꯔ ꯍꯟꯗꯛꯇꯤ ꯍꯧꯒꯠꯂꯛꯄꯗꯣ ꯌꯥꯝ ꯄꯤꯛ ꯄꯤꯛꯅ ꯍꯧꯔꯒ ꯆꯥꯎꯗ꯭ꯔꯦ
ꯑꯣ ꯑꯗꯨꯅꯦ ꯑꯩꯒꯤꯁꯨ ꯀꯣ ꯑ ꯑꯦꯟꯁꯥꯡ ꯂꯩ ꯕ ꯃꯇꯝꯗ ꯀꯩꯅꯣ ꯏꯅꯥꯎꯅꯨꯄꯤꯅ ꯃꯥꯒꯤ ꯃꯈꯥꯒꯤꯗꯨꯁꯨ ꯆꯥꯕ ꯍꯥꯎꯋꯦ ꯍꯥꯏꯅ ꯑꯗꯨ ꯀꯣꯠꯂꯒ ꯆꯥꯕ ꯑꯗꯨꯗ ꯒꯤ ꯑꯌꯥꯝꯕꯗꯤ ꯄꯤꯛꯑꯦ ꯑꯗꯨꯝ ꯃꯇꯥꯏꯗ ꯑꯃ ꯀꯩꯅꯣ ꯇꯧꯕꯗꯨꯗ ꯑꯩꯅ ꯂꯩꯕꯥꯛ ꯀꯣꯠꯂꯒ ꯂꯩꯕꯥꯛꯇꯣ ꯍꯥꯞ ꯄꯒꯤ ꯈꯔ ꯍꯧꯖꯤꯛꯇꯤ ꯆꯥꯎꯋꯦ
ꯑꯣ
ꯃꯥꯏꯔꯦꯟꯁꯨ ꯑ ꯑꯃꯨꯛ ꯊꯥꯔꯒ ꯃꯇꯣꯟ ꯃꯇꯣꯟꯕꯨꯗꯤ ꯑꯗꯨꯝ ꯆꯥꯔꯦ ꯃꯍꯩ ꯌꯥꯟꯕꯗꯤ ꯑꯩꯈꯣꯏꯁꯦ ꯃꯐꯝ ꯂꯩꯇꯕꯅꯤꯅꯀꯣ ꯃꯇꯣꯟꯗ‌ꯣ ꯑꯗꯨꯝ ꯆꯥꯕꯗꯨꯅ ꯑꯩ ꯑꯩꯒꯤ ꯀꯥꯟꯅꯒꯗ꯭ꯔꯥ ꯍꯥꯏꯅ ꯃꯩ ꯑꯗꯨꯝ ꯆꯥꯏ ꯃꯇ‌ꯣꯟꯗ‌ꯣ ꯈꯔꯛ ꯈꯔꯛ
ꯑꯣ ꯐꯔ‌ꯦꯅꯦ ꯑꯩꯈꯣꯏꯒꯤꯗꯤ ꯑ ꯑꯩꯈꯣꯏꯒꯤ ꯒꯦꯠ ꯃꯅꯥꯛꯇꯣ ꯃꯄꯥꯟꯗꯨꯗ ꯑꯗꯨꯝ ꯍꯧꯕꯅꯦꯕ ꯑꯗꯨ ꯈꯪꯗꯦ ꯑꯩꯈꯣꯏꯅ ꯑꯁ ꯎꯅꯗꯤ ꯑꯗꯨꯝ ꯀꯩꯅꯣ ꯀꯥꯅꯕ ꯍꯥꯏꯅꯗꯤ ꯁꯦꯝꯕꯅꯦ ꯑꯗꯨ ꯈꯪꯗꯦꯅꯦ ꯐꯖꯅ ꯍꯧꯒꯗ꯭ꯔꯥ ꯍꯧꯔꯣꯏꯗ꯭ꯔꯥꯗꯤ ꯈꯪꯗ꯭ꯔꯦ ꯎꯍꯝ ꯌꯨꯝꯗ ꯀꯩ ꯍꯥꯏꯁꯤꯔꯥ ꯏꯟꯁꯥꯡ ꯅꯥꯄꯤ ꯄꯤ ꯌꯣꯛꯄꯁꯤꯅꯗꯤ ꯈ꯭ꯋꯥꯏꯗꯒꯤ ꯕꯦꯁ
ꯍꯣꯏ ꯑꯗꯨ ꯈ꯭ꯋꯥꯏꯗꯒꯤ ꯐꯩꯌꯦ ꯍꯥꯏꯕꯗꯤ ꯑꯩꯈꯣꯏꯒꯤ ꯆꯥꯕꯗꯁꯨ ꯍꯛꯆꯥꯡꯗꯁꯨ ꯀꯥꯟꯅꯕ ꯍꯦꯜꯂꯦ ꯃꯍꯥꯎꯗꯨꯁꯨ ꯑꯩꯈꯣꯏꯅ ꯊꯥꯕꯒꯤꯔ ꯍ‌ꯦ ꯍꯥ ꯍꯦꯟꯅ ꯍꯥꯎꯕꯒꯨꯝ ꯇꯧꯋꯤ
ꯍꯣꯏ ꯍꯣꯏ ꯑꯩꯈꯣꯏꯅ ꯆꯥꯕ ꯃꯇꯝꯗ ꯍꯦꯛ ꯀꯞꯄ ꯀꯥꯟꯗ ꯋꯥꯈꯟꯗꯣ ꯌꯥꯝ ꯄꯦꯟꯕꯗꯣ ꯂꯩꯔꯛꯄ ꯁꯨꯔꯛꯀꯗꯤ ꯍꯦꯛꯂꯒꯀꯤ ꯆꯟꯗ ꯄꯨꯁꯤꯜꯂꯛꯂꯤ
ꯊꯣꯡꯕꯗꯣ ꯑꯗꯨ ꯋꯥꯈꯜꯗꯔ ꯍꯥꯎꯕ ꯍꯦꯟꯕꯒꯨꯝ ꯍꯛꯆꯥꯡꯗꯁꯨ ꯑꯗꯨꯝ ꯅꯨꯡꯉꯥꯏꯕꯒꯨꯝ ꯇꯧꯋꯦ ꯍꯥꯏꯕ
ꯍꯣꯏ ꯍꯣꯏ꯫
ꯎꯝ꯫
ꯑ ꯆꯨꯝꯔꯝꯒꯅꯤꯗ ꯑꯩꯈꯣꯏꯒꯤ ꯋꯥꯈꯜꯗꯁꯨ ꯑꯣꯏꯔꯝꯃꯣꯏ ꯆꯨꯝꯔꯝꯒꯅꯤ꯫ ꯑꯩꯈꯣꯏꯗꯤ ꯍꯤꯗꯥꯛꯀꯨꯝꯕꯁꯨ ꯄꯥꯠ ꯊꯥꯗꯕꯅꯤꯅꯀꯣ꯫
ꯎꯝ꯫
ꯀꯩꯅꯣ ꯇꯧꯋꯦꯗ ꯐꯁꯨ ꯐꯕ ꯍꯥꯎꯁꯨ ꯍꯥꯎꯕꯀꯣ꯫
ꯍꯣꯏ ꯍꯥꯎꯁꯨ ꯍꯥꯎꯕ ꯐꯥꯁꯨ ꯐꯕ ꯖꯒꯥ ꯂꯩꯇꯕꯒꯤꯅꯤꯅꯦ꯫ ꯀꯣ ꯖꯒꯥ ꯈꯔ ꯌꯥꯝꯅꯗꯤ꯫ ꯊꯥꯅꯤꯡꯕꯅꯦ ꯑꯩꯁꯨ꯫
ꯒꯝꯂꯥꯒꯨꯝꯕ ꯅꯠꯇ꯭ꯔꯒ ꯕꯥꯁꯀꯦꯠ ꯀꯣ꯫
ꯎꯝ꯫
ꯑꯗꯨꯗ ꯂꯩꯉꯣꯏ ꯍꯥꯞꯄ꯭ꯔꯒ ꯊꯝꯕꯅ ꯕꯦꯁꯅꯦ꯫ ꯍꯥꯏꯕꯗꯤ ꯌꯥꯝꯅꯁꯨ ꯃꯣꯠꯇ꯭ꯔꯦ ꯌꯨꯝ ꯑꯩꯈꯣꯏꯒꯤ ꯌꯨꯝ ꯀꯝꯄꯥꯎꯟ ꯃꯅꯨꯡꯗꯨꯗ꯫ ꯊꯥꯒꯦ ꯍꯥꯏꯔꯗꯤꯀꯣ ꯑ ꯌꯨꯝꯁꯨ ꯑꯗꯨꯝ ꯅꯥꯟꯅꯁꯨ ꯊꯝꯕ ꯌꯥꯕ꯫ ꯑꯗꯨꯝ ꯀꯩꯅꯣ ꯇꯧꯕ ꯑ ꯀꯔꯤ ꯎꯝ꯫ ꯇꯤꯗꯗꯤ ꯀꯩꯅꯣꯅꯦ ꯃꯤ ꯌꯥꯝꯅ ꯏꯅꯥꯛ ꯈꯨꯨꯟꯕ꯫ ꯃꯤꯁꯤꯡꯁꯤꯗꯤ ꯃꯣꯏ ꯇꯦꯔꯦꯁꯇ ꯒꯝꯂꯥ ꯑꯆꯧ ꯑꯆꯧꯕ ꯍꯥꯞꯔꯒ ꯂꯩꯉꯣꯏ ꯄꯣꯠꯂꯒꯀꯣ꯫ ꯁꯤꯇꯤ ꯂꯥꯏꯐ ꯑꯣꯏꯔꯔꯕꯁꯨ ꯐꯖꯅ ꯒꯥꯔꯗꯦꯟ꯫
ꯍꯣꯏ ꯃꯊꯛꯇ ꯑꯗꯨꯝ ꯃꯣꯏꯅ ꯊꯥꯅꯤꯡꯕ ꯈꯨꯗꯤꯡ ꯊꯥꯔꯒꯀꯣ꯫ ꯑꯗꯨꯅꯦ ꯊꯥ ꯐꯝ꯫ ꯀꯩꯅꯣ ꯒꯝꯂꯥꯒꯨꯝꯕꯗꯁꯨ ꯂꯩꯅꯤꯡꯉꯥꯏ ꯐꯥꯎ ꯎꯄꯥꯏ ꯂꯩꯔꯛꯇꯕ ꯃꯇꯝ ꯂꯩꯕꯒꯤꯅꯤꯅꯦ꯫
ꯑꯁ ꯂꯩꯔꯛꯀꯅꯤ ꯃꯇꯝ ꯂꯩꯔꯛꯀꯅꯤ ꯅꯪ ꯐꯖꯅ ꯍꯧꯖꯤꯛ ꯎꯄꯥꯏ ꯂꯩꯇꯕ꯫ ꯑꯗꯣ ꯀꯣꯟꯅꯗꯤ ꯌꯥꯝ ꯅꯨꯡꯉꯥꯏꯅ ꯂꯩꯔꯛꯀꯅꯤꯗ꯫ ꯀꯂꯥꯒꯨꯝꯕꯁꯤꯁꯨ ꯑꯩꯈꯣꯏꯅ ꯅꯤꯡꯉꯒ ꯄꯦꯜꯂꯒ ꯂꯩꯕ꯫ ꯐꯖꯕ ꯗꯤꯖꯥꯏꯟ꯫ ꯀ꯭ꯋꯥꯂꯤꯇꯤ ꯑꯐꯕ ꯀꯣ ꯂꯩꯅꯤꯡꯕ ꯃꯇꯝꯗ ꯂꯩꯕ ꯐꯪꯕ ꯃꯇꯝ ꯃꯇꯝꯁꯨ ꯂꯥꯛꯀꯅꯤꯗ ꯑꯩꯁꯨ ꯑꯗꯨꯝ ꯃꯔꯛ ꯃꯔꯛ ꯇꯧꯕꯅꯦ ꯒꯝꯂꯥꯒꯨꯝꯕ ꯆꯀꯣ ꯐꯖ ꯐꯖ ꯐꯖꯕ ꯂꯩꯅꯤꯡꯂ꯭ꯔꯀꯥꯟꯗꯁꯨ ꯄꯩꯁꯥꯁꯦ ꯍꯦꯛꯇ ꯀꯩ ꯍꯥꯏꯁꯤꯔꯥ ꯌꯧꯗꯕ ꯃꯇꯝꯗꯣ ꯌꯥꯝ
ꯋꯥꯠꯄ ꯑꯁꯤ ꯑꯃꯨꯛ ꯆꯠꯂꯒ ꯑꯃꯨꯛ ꯍꯣꯔꯦꯟ ꯐꯔꯛ ꯇꯥꯅꯤ ꯍꯥꯏꯕꯨꯒꯝꯕ ꯂꯥꯏꯦ ꯍꯥꯏ
ꯍꯣꯏ ꯍꯣꯏ ꯑꯗꯨꯒꯨꯝꯕ ꯌꯥꯝ ꯂꯩꯕꯅꯤꯗ ꯑꯗꯨꯕꯨ ꯃꯇꯝ ꯑꯃ ꯑꯗꯨ ꯁꯣꯏꯗꯅ ꯅꯨꯡꯉꯥꯏꯕ ꯃꯇꯝ ꯂꯥꯛꯀꯅꯤ ꯍꯥꯏꯅ ꯋꯥꯈꯟꯗꯣꯀꯣ ꯑꯗꯨꯝꯟꯗ ꯄꯅꯦ ꯑꯩꯁꯨ ꯍꯧꯖꯤꯛ ꯍꯧꯖꯤꯛ ꯍꯪꯗꯁꯨ ꯃꯇꯝ ꯑꯃꯗꯤ ꯁꯣꯏꯗꯅ ꯑꯩꯅ ꯑꯅꯤꯡꯕꯗ ꯊꯨꯡꯕ ꯃꯇꯝ ꯂꯩꯒꯅꯤ ꯍꯥꯏꯅ ꯑꯩꯅ ꯑꯗꯨꯝ ꯋꯥꯈꯜꯗꯣ ꯀꯣ
ꯍꯣꯏ ꯑꯗꯨꯅꯦ ꯑꯩꯈꯣꯏꯅ ꯉꯁꯤ ꯍꯧꯖꯤꯛ ꯄꯥꯝꯃꯤ ꯍꯥꯏꯕꯗ ꯍꯦꯛꯇ ꯑꯗꯨꯝ ꯐꯪꯉꯗꯤ ꯃꯤꯁꯦ ꯑꯋꯥꯕꯁꯨ ꯈꯔ ꯈꯪꯔꯣꯏ ꯅꯨꯡꯉꯥꯏꯕꯁꯨ ꯅꯨꯡꯉꯥꯏꯕ ꯁꯣꯔꯣꯛ ꯈꯛꯇ ꯂꯩꯔꯗꯤ ꯑꯋꯥ ꯅꯨꯡꯉꯥꯏꯗ ꯀꯌꯥꯝ ꯋꯥꯕ꯭ꯔꯥ ꯀꯌꯥꯝ ꯅꯨꯡꯉꯥꯏꯕ ꯍꯥꯏꯕꯁꯨ ꯑꯩꯈꯣꯏꯗ ꯈꯪꯕ ꯋꯥꯠꯀꯅꯤ ꯍꯥꯏꯕ ꯀꯣ ꯑꯗꯨꯁꯨꯅꯦ ꯍꯤꯡꯕꯒꯤ ꯃꯍꯥꯎ ꯍꯥꯏꯕꯗ
ꯑꯗꯨꯅꯦꯗ ꯅꯪꯅ ꯍꯥꯏꯕꯗ ꯌꯥꯝ ꯆꯨꯝꯃꯦ
ꯎꯝ ꯑꯗ ꯑꯩꯅ ꯃꯄꯥꯟꯗ ꯉꯍ ꯎꯝ ꯅꯍꯥꯟꯗꯣ ꯃꯔꯣꯏ ꯑꯄꯤꯛꯄꯗꯣ ꯁꯥ ꯃꯔꯣꯏ꯫ ꯇꯕꯤ ꯑ ꯊꯥꯕꯅꯦ꯫ ꯑꯥ ꯐꯗꯤꯒꯣꯝꯗꯣ ꯑꯗꯨ ꯊꯥꯔꯒ ꯑꯁ ꯑꯗꯨꯝ ꯂꯩꯅꯤꯉꯥꯏ ꯂꯩꯇ꯭ꯔꯦ꯫ ꯌꯥꯝ ꯌꯥꯝ ꯆꯥꯗꯕꯅꯤꯅꯀꯣ ꯃꯅꯝꯒꯤ ꯈꯛꯇ ꯑꯗꯨꯝꯃꯥꯏꯅ꯫ ꯍꯦꯛꯂꯒ꯫ ꯊꯥꯕꯗꯣ ꯕꯛꯀꯦꯠ ꯃꯆꯥꯗ ꯑꯗꯨ ꯍꯨꯟꯊꯣꯛꯅꯤꯡꯉꯥꯏꯁꯨ ꯄꯥꯝꯃꯨꯕ ꯑꯗꯨꯗ ꯊꯥꯕꯒꯤ ꯑꯗꯨꯝ ꯆꯥꯕ ꯉꯝꯃꯦ ꯍꯥꯏꯕꯀꯣ ꯑꯗꯨ ꯂꯨꯄꯥ ꯇꯔꯥ ꯂꯨꯄꯥ ꯇꯔꯥ ꯅꯣꯡꯃ ꯅꯤꯅꯤꯗ ꯂꯨꯄꯥ ꯇꯔꯥ ꯇꯔꯥꯒꯤ ꯑꯗꯨꯝ ꯂꯩꯔꯒ ꯗꯔꯀꯥꯔ ꯂꯩꯕꯗꯨ ꯄꯥꯃꯨꯅꯄꯥ ꯇꯔꯥ ꯀꯨꯟꯒꯤ ꯃꯔꯨꯗꯨꯣ ꯂꯧꯔꯒ ꯂꯩꯕꯥꯛ ꯈꯤꯇꯪ ꯀꯣꯠꯂꯒ ꯑꯗꯨ ꯊꯥꯕꯗꯨꯗꯤ ꯑꯩꯈꯣꯏꯒꯤꯁꯨ ꯍꯛꯆꯥꯡꯒꯤꯁꯨ ꯑꯩꯈꯣꯏꯗꯤ ꯑ ꯀꯔꯤ ꯍꯥꯔꯒꯨꯝꯕꯁꯨ ꯍꯥꯞꯇꯕꯒꯤ ꯑꯗꯨ ꯅꯨꯡꯉꯥꯏ ꯅꯣꯏꯒꯤ ꯀꯩꯅꯣ ꯍꯩꯅꯎꯗꯨꯗꯤ ꯂꯣꯏꯅ ꯆꯥꯈ꯭ꯔꯕ꯭ꯔꯣ
ꯑꯁ ꯍꯩꯅꯧꯁꯦꯀꯣ ꯑꯌꯥꯝꯕꯁꯦ ꯆꯥꯗꯤ ꯆꯠꯊꯣꯛꯈ꯭ꯔꯦ ꯈꯔꯕꯨꯗꯤ ꯂꯩꯔꯤꯌꯦ ꯍꯥꯗꯣ ꯑꯁ ꯑ ꯃꯤ ꯑꯩꯈꯣꯏꯒꯤ ꯁꯥꯒꯩ ꯃꯌꯥꯝ ꯂꯥꯛꯂꯒ ꯀꯣ ꯀꯣꯏꯔꯛ ꯄꯗ ꯃ ꯑꯝ ꯍ ꯌꯥꯝꯅ ꯄꯥꯟꯕ ꯃꯇꯝ ꯑꯣꯏꯕꯗ ꯆꯞ ꯆꯥꯕꯒꯤ ꯃꯣꯏꯁꯤꯅ ꯑꯌꯥꯝꯕ ꯍꯦꯛꯈ꯭ꯔꯦꯕ
ꯑ ꯐꯩꯌꯦ ꯑꯗꯣ ꯑꯩꯈꯣꯏꯗ ꯄꯥꯝꯃꯦꯗꯣ ꯑꯗꯨꯝ ꯏꯃꯨꯡ ꯃꯅꯨꯡ ꯀꯣꯏꯔꯛꯑꯒ ꯆꯥꯅꯤꯡꯉꯥꯏ ꯂꯩꯕꯗꯨꯅꯦ ꯑꯩꯈꯣꯏꯒꯤ ꯋꯥꯈꯜ ꯅꯨꯡꯉꯥꯏꯕꯗꯣ ꯉꯠꯇ ꯀ ꯎ ꯑꯥ ꯍꯣꯏ ꯀ ꯑꯗꯨꯝ ꯆꯥꯊꯣꯛꯅꯤꯡꯉꯥꯏ ꯄꯤꯕ ꯉꯝꯕꯗꯣ ꯑꯗꯨ ꯌꯥꯝ ꯐꯕꯅꯦ
ꯍꯟꯗꯛꯁꯤꯗꯤ ꯐꯖꯅ ꯑꯩꯈꯣꯏꯒꯤ ꯃꯔꯤ ꯃꯇꯥꯏ ꯂꯥꯛꯄ ꯃꯌꯥꯝ ꯐꯖꯅ ꯄꯤꯖꯈ꯭ꯔꯦ ꯍꯟꯗꯛ ꯁꯤꯗꯤꯀꯣ ꯍꯥꯏꯕꯗꯤ ꯑꯩꯈꯣꯏꯁꯨ ꯍꯟꯗꯛꯇꯤ ꯑ ꯌꯨꯝꯗ ꯂꯩꯕꯒꯤ ꯍꯥꯟꯅꯗꯤ ꯑꯩꯈꯣꯏꯁꯨ ꯌꯨꯝꯗ ꯂꯩꯔꯝꯗꯕꯒꯤ ꯒꯤ ꯄꯤꯖꯅꯤꯡꯉꯁꯨ ꯃꯣꯏꯁꯨ ꯀꯣꯏꯔꯛꯇꯕ ꯑꯗꯨꯒꯤ ꯀꯩꯅꯣ ꯇꯧꯋꯦ ꯍꯟꯗꯛꯇꯤ ꯑꯩꯒꯤ ꯅꯤꯡꯊꯊꯧꯅ ꯑꯌꯥꯝ ꯑꯌꯥꯝꯕ ꯑꯗꯨꯝ ꯃꯤꯁꯤꯡꯕꯀꯣ
ꯎꯝ
ꯄ ꯆꯥꯍꯟꯕ ꯇꯧꯕꯒꯤ ꯍꯟꯗꯛꯁꯤꯗꯤ ꯐꯖꯅ ꯀꯩꯅꯣ ꯌꯨꯁꯐꯨꯜ ꯑꯣꯏꯔꯦ
ꯍꯣꯏ ꯍ ꯑꯗꯨꯗꯀꯣꯏ ꯀ ꯍꯕ ꯉꯔꯦ
ꯑꯣ ꯑꯗꯨ ꯐꯔꯦꯅꯦ ꯂꯣꯏꯁꯤꯜꯔꯝꯗꯥꯏꯗꯤ ꯌꯥꯝ ꯆꯥꯅꯤꯡꯉꯛꯄꯅꯦ ꯑꯗꯨ ꯃꯇꯝꯗ ꯅꯣꯏ ꯆꯥꯔꯅꯤꯁ
ꯍꯣꯏ ꯃꯅꯤꯡꯒꯤꯗꯨꯗꯤ ꯃꯨꯟꯕ ꯍꯧꯥꯎꯔꯦ ꯃꯃꯥꯡꯒꯤꯗꯨꯗꯤ ꯆꯥꯎꯕꯅꯤꯅꯀꯣ ꯇꯞꯄꯦ ꯃꯥꯏ ꯃꯣꯏꯁꯦ ꯃꯨꯟꯒꯦ ꯇꯧꯕꯅꯤ ꯉꯥꯏꯅꯦ ꯑ ꯆꯥꯕ ꯆꯥꯡꯗꯣ ꯍꯦꯟꯕꯒꯤ ꯃꯣꯏꯁ ꯈꯔ ꯊꯦꯡꯕꯖꯥꯠꯂꯥ ꯈꯪꯗꯦ ꯍꯥꯀꯨꯝꯗꯨꯗꯤ ꯃꯃꯥꯡ ꯑꯗꯨꯣ ꯍꯥꯟꯅ ꯃꯨꯣꯟꯕꯅꯦ ꯑꯗꯨ ꯃꯅꯤꯡꯒꯤꯁꯦ ꯎꯝ ꯏꯀꯣꯟ ꯀꯣꯟꯕꯗ ꯃꯤ ꯂꯩꯇ꯭ꯔꯦ ꯍꯥꯏꯕ ꯃꯇꯝꯗꯨꯗ ꯃꯨꯜꯂꯛꯄ ꯑꯗꯨꯗꯨꯗꯤ ꯍꯥꯎꯇꯦ ꯍꯥꯏꯅꯁꯨ ꯈꯜꯂꯝꯕꯗꯣ ꯍꯥꯎꯔꯛꯄꯅꯤꯅꯦ
ꯑꯣ
ꯑꯩꯁꯦ ꯍꯥꯎ ꯍꯥꯎꯕ ꯋꯥꯠꯄꯅꯦꯕ ꯃꯃꯥꯡꯒꯤꯗꯨ ꯗꯤ ꯑꯁ ꯃꯨꯟꯕꯨ ꯃꯨꯜꯂꯗꯤꯀꯣ ꯄꯥꯝꯕꯤꯗ ꯃꯨꯜꯂꯝꯕꯗꯣ
ꯍꯣꯏ
ꯍꯥꯎ ꯑꯃꯅꯦ ꯑꯗꯨꯗꯤ
ꯎꯝ ꯑꯁ ꯑꯩꯈꯣꯏ ꯑꯣꯖꯥ ꯑꯃ ꯅꯍꯥꯟ ꯀꯩꯅꯣ ꯕꯖꯥꯔꯗꯒꯤ ꯍꯩꯅꯧ ꯑꯩꯈꯣꯏ ꯀꯩꯅꯣ ꯂꯣꯀꯦꯜꯒꯤ ꯅꯠꯇꯕꯗꯣ
ꯑꯥ
ꯆꯥꯕ ꯃꯥꯜꯂꯦ ꯆꯥꯕꯗꯨꯗ ꯑꯦꯂꯔꯖꯤ ꯑꯣꯏꯗꯨꯅ ꯃꯆꯤꯟ ꯃꯅꯥꯁꯤꯗ ꯂꯣꯏꯅ ꯉꯥꯛ ꯊꯣꯛꯣꯛꯄ ꯑꯗꯨꯒ ꯃꯥꯁꯦ ꯐꯣꯇꯣ ꯀꯥꯞ ꯍꯥꯞꯄꯒ ꯊꯥꯒꯠꯂꯒ ꯑꯁ ꯅꯈꯣꯏ ꯑꯌꯥꯝꯕ ꯌꯥꯕ ꯃꯈꯩ ꯑꯩꯈꯣꯏ ꯌꯨꯝ ꯌꯨꯝꯗ ꯃꯁꯥ ꯃꯁꯥꯒꯤ ꯂꯤꯡꯉꯣ ꯍꯥꯏ ꯑꯣꯏꯔꯁꯨ ꯏꯟꯁꯥꯡ ꯅꯥꯄꯤ ꯑꯣꯏꯔꯁꯨ ꯀꯣ ꯑꯩꯈꯣꯏꯗꯤ ꯃꯄꯥꯟꯗ ꯂꯧꯔꯒ ꯆꯥꯕ ꯑꯩꯈꯣꯏꯒꯤ ꯂꯣꯏꯅ ꯑꯦꯂꯔꯖꯤ ꯊꯣꯛꯑꯦ ꯑꯗꯨꯅ ꯏꯁꯥ ꯏꯁꯥꯒꯤ ꯄꯥꯝꯕꯤ ꯌꯥꯝꯅ ꯍꯧꯁꯤ ꯍꯥꯏꯅ ꯃꯥꯅ ꯐꯒꯠꯂꯛꯄ ꯑꯗꯨꯗꯒꯤ ꯑꯩꯗꯤ ꯎꯝ ꯑꯗꯨꯗꯒꯤ ꯑꯩꯗꯤ ꯕꯖꯥꯔꯗ ꯑꯩꯈꯣꯏ ꯂꯣꯀꯦꯜꯒꯤ ꯅꯠꯇꯕ ꯆꯥꯕꯗꯣ ꯑꯩꯗꯤ ꯀꯤꯕꯨ ꯀꯤꯔ ꯂꯩꯕꯁꯦ
ꯀꯤꯕꯨ ꯀꯤꯔꯦ ꯅꯍꯥꯟ ꯑꯩꯅꯀꯣ ꯑꯗꯨꯅꯦ ꯎꯝ ꯌꯨꯝꯗ ꯊꯕꯤ ꯊꯥꯕꯗꯣ ꯑꯅꯤꯗꯤ ꯄꯥꯜꯂꯦꯕꯀꯣ ꯑꯗꯣ ꯌꯥꯝ ꯍꯥꯎꯋꯦ ꯑꯩꯅ ꯎꯝ ꯊꯕꯤꯁꯦ ꯍꯥꯎꯋꯦ ꯂꯩꯔꯒ ꯆꯥꯁꯤꯔꯥ ꯍꯥꯏꯔꯒ ꯁꯨꯝ ꯁꯨꯝ ꯃꯃꯥꯅ ꯀꯨꯏ ꯍꯥꯏꯗ꯭ꯔꯥ ꯏꯃꯥꯇꯣꯟ ꯑꯗꯣ ꯂꯥꯏꯔꯒ ꯆꯥꯒꯂꯨꯅꯨ ꯅꯍꯥꯟ ꯃꯊꯛꯀꯤ ꯌꯨꯝ ꯑꯃ ꯂꯩꯔꯒ ꯊꯕꯤ ꯃꯆꯥꯗꯣ ꯂꯩꯔꯒ ꯆꯥꯕꯗꯨꯗ ꯏꯃꯨꯡ ꯄꯨꯂꯞ ꯅꯥꯏ ꯍꯥꯏꯌꯦ ꯑꯗꯨ
ꯑ
ꯑꯗꯨ ꯍꯤꯗꯥꯛ ꯀꯥꯞꯄꯒꯤ ꯑꯣꯏꯔꯝꯒꯅꯤ ꯍꯥꯏꯌꯦ ꯑꯗꯨ ꯃꯣꯏꯅ ꯑꯗꯨ ꯊꯝꯕꯤꯗꯣ ꯏꯃꯨꯡ ꯑꯃ ꯃꯤ ꯑꯃꯝꯇꯤ ꯁꯥꯗꯕ ꯃꯥꯜꯂꯦ ꯆꯥꯕ ꯈꯨꯗꯤꯡ ꯅꯥꯕ ꯆꯥꯗꯕꯗ ꯈꯛꯇ ꯅꯥꯗꯦ ꯍꯥꯏꯌꯦ ꯑꯗꯨꯅ ꯑꯣ ꯁꯤꯗꯤ ꯀꯔꯤ ꯍꯥꯏ ꯊꯤꯔꯒꯥ ꯊꯕꯤ ꯆꯥꯅꯗꯒꯤꯅꯤ ꯑꯗꯨꯃ ꯅꯨꯀꯣ ꯑꯗꯨ ꯐꯠꯇ꯭ꯔꯦ ꯂꯩꯔꯒ ꯆꯥꯔꯨꯅꯨ ꯆꯤꯡꯗꯒꯤ ꯄꯨꯔꯛ ꯑꯁꯦꯡꯕ ꯑꯩꯈꯣꯏ ꯌꯦꯡꯕꯗ ꯆꯤꯡꯗꯒꯤ ꯊꯕꯤꯁꯨ ꯇꯣꯉꯥꯟꯅ ꯂꯩꯗꯅ
ꯥꯎ
ꯑ ꯆꯤꯡꯒꯤ ꯑꯩꯈꯣꯏ ꯃꯔꯨꯞ ꯃꯄꯥꯡꯁꯨ ꯑꯗꯨꯝ ꯄꯨꯔꯛꯑꯒ ꯌꯣꯟꯕ ꯂꯩꯕꯗꯨꯗꯤ ꯑꯗꯨ ꯌꯥꯌꯦ ꯇꯕꯗꯤꯂ ꯍꯥꯏꯔꯒ ꯆꯥꯔꯨꯅꯨꯀꯣ ꯊꯕꯤ ꯆꯥꯕ ꯑꯗꯨꯝ ꯀꯩꯅꯣ ꯇꯧꯋꯦ ꯍꯥꯏꯅ ꯑꯁ ꯑꯗꯨꯗꯤ ꯑꯩ ꯑꯗꯨꯗꯤ ꯑꯃꯨꯛ ꯂꯩꯔꯣꯏ ꯑꯩ ꯆꯥꯔꯔꯣꯏ ꯍꯥꯏꯕꯅꯤ
ꯑꯗꯨꯅꯦ ꯀꯤꯔꯦ ꯍꯧꯖꯤꯛꯇꯤ ꯋꯥꯇꯔꯃꯦꯂꯟꯁꯨꯅꯦ ꯋꯥꯇꯔꯃꯦꯂꯟꯗꯨꯁꯨ ꯀꯩꯅꯣ ꯇꯧꯋꯦ ꯍꯥꯏꯌꯦ ꯃꯣꯏ ꯀꯩꯅꯣ ꯍꯤꯗꯥꯛ ꯀꯥꯞꯄꯦ ꯍꯥꯏꯌꯦꯅꯦ ꯉꯥꯡꯁꯨ ꯉꯥꯡꯕ ꯊꯨꯝꯁꯨ ꯊꯨꯝꯅꯕ ꯃꯣꯏ ꯍꯤꯗꯥꯛ ꯀꯥꯞꯄꯦ ꯍꯥꯏꯌꯦ
ꯑꯗꯨ ꯑꯗꯨꯝ ꯍꯥꯏꯅꯦ ꯇ ꯑꯩꯈꯣꯏꯅꯗꯤ ꯌꯦꯡꯕ ꯍꯩꯇꯦ ꯍꯦꯛꯇ ꯎꯔꯗ ꯑꯩꯈꯣꯏꯗꯤ ꯑꯗꯨꯝ ꯆꯥꯏꯀꯣ ꯃꯤꯅꯗꯤ ꯑꯐꯕ꯭ꯔꯥ ꯐꯠꯇꯕ꯭ꯔꯥ ꯏꯁꯤꯡꯗ ꯈꯔ ꯌꯦꯡꯉꯒ ꯃꯆꯨ ꯊꯣꯛꯄ ꯊꯣꯛꯇꯕꯀꯣ
ꯑꯥꯎ ꯑꯗꯨꯅꯦ ꯑꯩꯈꯣꯏꯗꯤ ꯈꯪꯗ꯭ꯔꯒ ꯑꯗꯨꯝ ꯂꯧꯔꯒ ꯆꯥꯔꯦ ꯅꯍꯥꯟꯗꯣ ꯑꯗꯨꯃꯥꯏꯅ ꯍꯥꯏꯔꯛꯄꯒꯤ ꯑꯩꯁꯨ ꯀꯤꯕꯒꯤꯀꯣ ꯑꯁ ꯄꯣꯠ ꯆꯩ ꯃꯌꯥꯝꯁꯦ ꯆꯥꯅꯉꯥꯏꯁꯨ ꯀꯤꯔꯦꯗ ꯂꯣꯏꯅ ꯑꯁꯤ ꯂꯩ ꯑꯁꯤ ꯂꯩ ꯍꯥꯏꯔꯛꯄꯒꯤꯀꯣ
ꯎꯝ
ꯇꯟꯕꯨ ꯇꯟꯈ꯭ꯔꯦꯒ ꯏꯁꯥꯒꯤ ꯂꯝ ꯑꯩꯈꯣꯏꯅꯕꯨ ꯄꯩꯁꯥ ꯂꯩꯔꯗꯤ ꯂꯝ ꯑꯆꯧꯕ ꯂꯩꯔꯒ ꯀꯣ ꯑꯥꯝꯒꯨꯝꯕ ꯁꯦꯝꯕ ꯑꯩꯗꯤ ꯋꯥꯈꯟꯁꯦ ꯑꯗꯨꯃꯥꯏꯅ ꯈꯟꯈ꯭ꯔꯦ ꯍꯧꯖꯤꯛ ꯂꯝ ꯂꯩꯔꯗꯤꯀꯣ ꯌꯨꯝ ꯁꯥꯕꯒꯤ ꯇꯣꯉꯥꯟꯅ ꯑꯗꯨꯒ ꯂꯝ ꯆꯥꯎꯅ ꯇꯧꯔꯒ ꯑꯗꯨꯗꯨꯗ ꯑꯣꯡꯂꯤ ꯚꯦꯖꯤꯇꯦꯕꯜꯁ ꯐ꯭ꯔꯨꯠ ꯑꯣꯏꯔꯤꯁꯦ ꯍꯥꯏꯔꯁꯨ ꯀꯣ ꯂꯣꯏꯅ ꯀꯩꯅꯣ ꯇꯧꯔꯒ ꯇꯧꯕꯅ ꯐꯒꯠꯅꯤꯡꯉꯤ ꯍꯥꯏꯅ ꯈꯜꯂꯦ ꯑꯗꯨꯒ ꯃꯤ ꯃꯌꯥꯝꯁꯤꯁꯨ ꯀꯣ ꯀꯣꯟꯅꯗꯤ ꯑꯗꯨꯝꯍꯥꯏꯅ ꯐꯧꯔꯛꯀꯗꯕ ꯃꯥꯜꯂꯦ ꯁꯤꯗꯤꯗ ꯌ ꯕꯤꯜꯗꯤꯡ ꯆꯥꯎ ꯆꯥꯎꯅ ꯂꯩꯔꯒ ꯂꯝ ꯀꯩꯅꯣ ꯑꯗꯨꯒꯨꯝꯕ ꯒꯥꯔꯗꯦꯅꯤꯡꯒꯨꯝꯕꯒꯤ ꯂꯩꯇꯕꯁꯤ ꯍꯧꯖꯤꯛꯇꯤ ꯂꯣꯏꯅꯀꯣ ꯑꯩꯈꯣꯏꯒꯤ ꯈꯔ ꯀꯩ ꯍꯥꯏꯁꯤꯔꯦ ꯆꯤꯡ ꯂꯣꯝꯗ ꯀꯩꯅꯣ ꯔꯨꯔꯦꯜ ꯁꯁꯥꯏꯠꯇ ꯈꯔ ꯆꯪꯂꯪꯂꯒ ꯂꯣꯏꯅ ꯁꯨꯃꯥꯏꯅ ꯇꯧꯕ ꯍꯧꯈ꯭ꯔꯦꯅ ꯑꯩꯗꯤ ꯑꯗꯨꯝ
ꯑꯗꯨ ꯑꯗꯨ ꯁꯨꯝꯕꯅꯦ ꯑꯩꯈꯣꯏ ꯖꯒꯥ ꯑꯃ ꯊꯝꯃꯒꯀꯣ ꯍꯤꯡꯒꯣꯜ ꯇꯧꯔꯒ ꯍꯥꯏꯗꯤ ꯑꯦꯟꯁꯥꯡ ꯂꯩꯇ꯭ꯔꯦ ꯍꯥꯏꯁꯦ ꯑꯃꯨꯛ ꯂꯧꯕ ꯆꯠꯄ ꯑꯗꯨꯝ ꯄꯨꯔꯛꯄ ꯏꯅꯥ ꯑꯩꯈꯣꯏ ꯂꯩꯐꯝꯗ ꯖꯒꯥ ꯂꯩꯇ꯭ꯔꯁꯨ ꯆꯤꯡꯗ ꯑꯣꯏꯔꯁꯨ ꯈꯤꯇꯪ ꯑꯉꯥꯡꯗ ꯑꯣꯏꯔꯁꯨ ꯇꯧꯕꯗꯨ ꯆꯨꯝꯕꯅꯦ ꯍꯧꯖꯤꯛꯁꯦ ꯑꯗꯨꯝ ꯂꯩꯔꯒ ꯆꯥꯕꯁꯦ ꯌꯥꯝꯅ ꯁꯣꯛꯑꯦꯕ ꯍꯛꯆꯥꯡꯁꯀꯣ
ꯎꯝ ꯑꯩꯗꯤ ꯀꯣꯏ ꯑ ꯀꯨꯏꯔꯒ ꯑꯗꯨꯝ ꯄꯩꯁꯥꯕꯨ ꯂꯩꯔꯗꯤꯀꯣ ꯑꯩꯗꯤ ꯑꯁꯤꯒꯨꯝꯕ ꯄ꯭ꯂꯥꯟꯁꯦ ꯑꯩꯗꯤ ꯇꯧꯅꯤꯡ ꯉꯦ ꯍꯥꯏ ꯑꯗꯨꯝ ꯋꯥꯈꯜꯗ ꯂꯩ ꯀꯔꯤ ꯍꯥꯏꯁꯤꯔ ꯍꯟꯗꯛ ꯌꯦꯡꯉꯨꯅꯦ ꯑꯩꯈꯣꯏ ꯃꯤꯦꯗꯤꯌꯥꯗꯨꯁꯨ ꯌꯦꯡꯉꯣ ꯂꯣꯏꯅ ꯍꯧꯖꯤꯛ ꯃꯇꯧ ꯗꯥ ꯆꯤꯡꯗ ꯂꯧ ꯎꯔꯒ ꯀꯔꯤ ꯀꯔꯤꯅꯣ ꯂꯩꯗꯅꯀꯣ ꯌꯥꯝ ꯅꯦꯆꯔꯦꯜ ꯑꯣꯏꯔꯒ ꯌꯦꯡꯕ ꯃꯣꯏ ꯚꯤꯗꯤꯑꯣꯗꯨꯁꯨ ꯌꯥꯝ ꯌꯦꯡꯕ ꯅꯨꯡꯉꯥꯏꯕꯅꯦ ꯑꯗꯨꯒꯨꯝꯕ ꯌꯦꯡꯉꯒ ꯌꯥꯝꯅ ꯏꯪꯕ ꯐꯪꯕꯗꯣ ꯋꯥꯈꯜ ꯐꯖꯅ ꯃꯣꯏꯁꯤ ꯀꯩ ꯍꯥꯏꯁꯤꯔꯥ ꯍꯩ ꯍꯥꯏꯔꯁꯨ ꯏꯟꯁꯥꯡ ꯅꯥꯄꯤ ꯍꯥꯏꯔꯁꯨ ꯐꯖꯅ ꯍꯥꯎꯔꯒꯀꯣ ꯑꯗꯣ ꯃꯣꯏ ꯚꯤꯗꯤꯑꯣ ꯅꯝꯕꯗꯨꯁꯨ ꯌꯥꯝ ꯌꯦꯡꯕ ꯅꯨꯡꯉꯥꯏꯅꯦ ꯑꯩ
ꯉꯑꯦ ꯑꯗꯨꯅꯦ ꯌꯦꯡꯕꯗꯨꯗ ꯃꯣꯏꯅ ꯇꯧꯔꯒ ꯆꯠꯄꯗꯨꯁꯨ ꯑꯩꯈꯣꯏꯁꯦ ꯑꯗꯨꯝꯃꯥꯏꯅ ꯆꯠꯇꯤ ꯆꯠꯅꯤꯡꯉꯦꯕ ꯇꯧꯗꯤ ꯇꯧꯅꯤꯡꯉꯦ ꯑꯩꯈꯣꯏꯒꯤꯁꯨ ꯃꯇꯝ ꯂꯥꯛꯀꯅꯤ ꯀꯣ ꯅꯣꯡꯃꯗꯤ
ꯍꯣꯏ ꯂꯝꯁꯦ ꯑꯩꯈꯣꯏꯁꯦꯀꯣ ꯑꯩꯈꯣꯏꯅꯤ ꯋꯥꯔꯤꯁꯦ ꯑꯗꯨꯃꯥꯏꯅ ꯇꯧꯔꯒ ꯂꯝꯁꯦ ꯅꯣꯡꯃ ꯄꯩꯁꯥ ꯇꯨꯡꯁꯤꯜꯂ ꯑꯩꯈꯣꯏꯅꯤ ꯂꯝꯁꯦ ꯄꯨꯜꯂꯞ ꯂꯩꯔꯒ ꯇꯧꯕꯅ ꯐꯒꯗꯕ ꯃꯥꯜꯂꯦ
ꯑ ꯍ ꯑꯗꯨ ꯑꯗꯨꯅꯦ ꯎꯝ ꯑꯗꯨꯃꯥꯏꯅ ꯇꯧꯁꯦ ꯄꯩꯁꯥ ꯍꯒ ꯑ ꯄꯩꯁꯥ ꯈꯔ ꯐꯖꯅ ꯇꯥꯜꯂꯁꯦ ꯑꯗꯨꯗꯤ
ꯍꯣꯏ ꯍꯣꯏ ꯇꯥꯜꯂꯒ ꯀꯔꯤꯔꯥ ꯑꯗꯨꯝꯕꯅ ꯇꯧꯔꯣ ꯄꯨꯂꯞ ꯂꯩ ꯑꯩꯈꯣꯏ ꯂꯩꯗꯅꯀꯣ ꯃꯤ
ꯑ ꯍꯣꯏ ꯖꯒꯥ ꯄꯨꯂꯞ ꯂꯧꯔꯒꯀꯣ ꯅꯪꯒꯤ ꯁꯤ ꯅ ꯑꯩꯒꯤ ꯁꯤ ꯍꯥꯏꯅ ꯇꯧꯔꯒ ꯇꯧꯕꯗꯣ ꯅꯨꯡꯉꯥꯏꯒꯅꯤ ꯆꯞ ꯃꯥꯟꯅꯅ ꯃꯌꯥꯝꯕ ꯂꯤꯡꯖ ꯅꯥꯟꯅꯔꯒ ꯑꯗꯨꯝ ꯇꯧꯔꯗꯤ ꯌꯥꯝ ꯅꯨꯡꯉꯥꯏꯒꯅꯤ
ꯍꯣꯏ ꯃꯤ ꯍꯥꯏꯕꯁꯤ ꯀꯔꯤ ꯍꯥꯏꯁꯤꯔꯥ ꯑꯩꯈꯣꯏꯒꯤ ꯅꯦꯕꯔꯁꯤꯁꯨ ꯃꯤ ꯅꯨꯡꯉꯥꯏꯅꯗ꯭ꯔꯗꯤ ꯀꯩꯅꯣ ꯇꯧꯕꯅꯦꯕꯣ ꯀꯣ ꯑꯗꯨ ꯃꯤ ꯂꯩꯃꯤꯟꯅꯕ ꯅꯨꯡꯉꯥꯏꯕꯒ ꯂꯩꯃꯤꯟꯅꯕ ꯐꯪ ꯕꯥ ꯍꯥꯏꯕꯁꯤ ꯌꯥꯝꯅ ꯂꯩꯕ ꯅꯨꯡꯉꯥꯏꯕꯅꯤꯀꯣ ꯅꯦꯕꯔ ꯐꯠ ꯇꯕꯗꯤ ꯑꯣ ꯅꯦꯕꯔ ꯐꯠꯇꯕꯗꯤ ꯍꯣꯡꯗꯣꯛꯀꯦ ꯍꯥꯏꯕꯁꯨ ꯌꯥꯗꯕꯀꯣ
ꯎꯝ
ꯑꯗꯨꯐꯣ ꯑꯗꯨꯝ ꯄꯨꯟꯁꯤ ꯆꯨꯞꯄ ꯑꯗꯨꯝ ꯂꯩꯃꯤꯟꯅꯔꯗꯕꯅꯦꯕ ꯃꯣꯏꯁꯨ ꯃꯣꯏ ꯂꯝ ꯑꯣꯏꯕ ꯑꯩꯈꯣꯏꯁꯨ ꯑꯩꯈꯣꯏ ꯂꯝ ꯑꯣꯏꯔꯗꯤꯀꯣ
ꯎꯝ
ꯑꯁ ꯑꯩꯗꯤ ꯃꯤ ꯈꯪꯅ ꯆꯥꯟꯅꯕ ꯃꯤ ꯑꯐꯕ ꯃꯤꯗꯨꯗꯤ ꯌꯨꯝꯅꯥꯛ ꯌꯨꯝ ꯃꯅꯥꯛꯇ ꯑꯗꯨꯝ ꯄꯨꯂꯞ ꯂꯩꯍꯅꯤꯡꯉꯦ ꯍꯥꯏꯅ ꯑꯩꯒꯤ ꯋꯥꯈꯟꯗꯣ
ꯑꯗꯨꯗꯅꯦ
ꯑꯗꯨꯃꯥꯏꯅ ꯈꯜꯂꯦ
ꯌꯥꯝꯅ ꯑꯩꯒꯤ ꯂꯩꯕꯁꯨ ꯃꯥꯒꯤ ꯂꯩꯕꯁꯨ ꯑꯗꯨꯃꯥꯏꯅ ꯄꯤꯁꯤꯜꯂꯒ ꯑꯗꯨꯝ ꯅꯨꯡꯉꯥꯏꯕꯗꯣ ꯁꯔꯀꯥꯔ ꯁꯔꯀꯥꯔ ꯃꯆꯥ ꯑꯃꯅꯤ ꯍꯥꯏꯕ ꯑꯗꯨꯅꯦ ꯌꯥꯝ ꯅꯨꯡꯁꯤꯔꯒ ꯂꯩꯃꯤꯟꯅꯕꯁꯦ ꯏꯃꯨꯡꯗꯁꯨ ꯀꯣ
ꯑꯗꯨꯅꯦ ꯃꯇꯝ ꯑꯈꯣꯏꯒꯤ ꯄꯨꯟꯁ ꯁꯤ ꯍꯥꯏꯕꯁꯤ ꯃꯇꯝ ꯌꯥꯝꯅꯁꯨ ꯂꯩꯕ ꯅꯠꯇꯦ ꯃꯇꯝ ꯗꯤ ꯈꯤꯇꯪ ꯂꯩꯕꯗꯨꯗ ꯌꯥꯝꯅ ꯅꯨꯡꯁꯤꯅ ꯄꯨꯂꯞ ꯍꯔꯥꯎꯅ ꯂꯩꯃꯤꯟꯅꯕꯗꯨꯒꯣ ꯑꯦꯗꯖꯁ ꯇꯧꯕ ꯅꯨꯡꯉꯥꯏꯔꯒ ꯑꯗꯨꯅꯦ ꯅꯨꯡꯉꯥꯏꯕ ꯍꯥꯏꯕꯁꯦ ꯑꯗꯨꯛ ꯗꯨꯨꯝꯕ ꯌꯥꯝ ꯄꯥꯝꯃꯦ ꯑꯩꯗꯤ ꯑꯁ ꯍꯧꯖꯤꯛ ꯑꯩꯈꯣꯏꯅꯤ ꯋꯥꯈꯟꯗꯣ ꯌꯥꯝ ꯃꯥꯟꯅꯔꯒ ꯍꯧꯖꯤꯛ ꯈꯜꯂꯨꯔꯒ ꯀꯣ ꯑꯩꯗꯤ ꯄꯨꯔꯥ ꯑꯩꯁꯦ ꯄꯨꯔꯥ ꯄ꯭ꯔꯦꯛꯇ ꯀꯥꯎ ꯇꯥꯅꯤꯡꯈ꯭ꯔꯦꯅꯦ ꯂꯝ ꯂꯩꯔꯒ
ꯈꯨꯗ ꯀꫭꯎ ꯑꯩ ꯈꯨꯨꯟꯗꯥ ꯅꯍꯥꯟ ꯆꯠꯄ ꯀꯥꯟꯗ ꯑꯝ ꯀꯩꯅꯣ ꯏꯟꯁꯥꯡ ꯅꯥꯄꯤ ꯊꯥꯔꯝꯂꯒ ꯆꯠꯄꯅꯦꯕ
ꯑꯧ
ꯑꯗꯨꯗ ꯍꯧꯖꯤꯛꯇꯤ ꯄꯥꯜꯂꯒ ꯕꯤꯟ ꯁꯤꯡꯗꯣ ꯇꯨ ꯃꯣꯏ ꯑꯩꯈꯣꯏ ꯏꯃꯨꯡꯁꯤꯡ ꯂꯧꯔꯒ ꯑꯗꯨꯝ ꯆꯥꯔꯒ ꯂꯩ ꯍꯥꯏ ꯑꯁ ꯅꯣꯏ ꯍꯧꯖꯤꯛ ꯁꯨꯇꯤ ꯂꯥꯛꯑꯗꯤ ꯌꯥꯝ ꯆꯥꯕ ꯐꯪꯒꯗꯕꯗꯨ ꯄꯥꯝꯃꯨꯈ꯭ꯔ꯭ꯦꯅ ꯀ ꯍꯪꯂꯒꯁꯨ ꯑꯃꯨꯛ ꯑꯃꯨꯛ ꯑꯝ ꯂꯩꯔꯦ ꯍꯥꯏ ꯍꯋꯥꯏ ꯑꯁꯥꯡꯕꯁꯤꯡꯗꯣ ꯄꯥꯂꯒ ꯀꯣꯏ ꯌꯨꯝ ꯃꯅꯥꯛꯇ ꯑꯩ ꯐꯖꯥꯅ ꯊꯥꯕ ꯁꯧꯒ꯭ꯔꯤꯕꯨꯗꯤ ꯌꯥꯝ ꯍꯥꯎꯔꯒ ꯂꯩꯔꯦ ꯑꯗꯨ ꯇꯣꯔꯕꯣꯠ ꯇꯣꯔꯕꯣꯠꯇꯨꯁꯨ ꯎꯝ ꯐꯖꯥꯅ ꯄꯥꯜꯂꯦꯌꯦ ꯑꯗꯨꯒꯨꯝꯕ ꯃꯥꯏꯔꯦꯟꯗꯨꯁꯨ ꯗꯨꯃꯥꯏ ꯄꯥꯜꯂꯦ ꯑꯗꯨ ꯚꯤꯗꯤꯑꯣꯗ ꯊꯥꯔꯛꯄꯅꯤꯅꯦ
ꯑꯣ ꯑꯁ ꯅꯪꯗꯤ ꯌꯥꯝ ꯂꯛꯀꯤ ꯑꯣꯏꯌꯦꯅꯦ ꯑꯗꯨꯒꯨꯝꯕ ꯂꯩꯕꯗꯣ ꯐꯌꯦꯅꯦ
ꯑꯁ ꯅꯪ ꯀꯔꯤꯒꯤꯔꯥ ꯅꯪ ꯍꯦꯛꯇ ꯊꯥꯕ ꯈꯨꯗꯤꯡ ꯑꯝ ꯂꯥꯏꯅꯃꯛꯀꯣ ꯏꯟꯁꯥꯡ ꯅꯥꯄꯤꯁꯦ ꯐꯖꯅ ꯃꯍꯩ ꯄꯥꯜꯂꯤ ꯍꯥꯏ ꯑꯥꯏ
ꯑꯣ ꯑꯦ ꯀꯩꯅꯣ ꯂꯩꯕꯅꯦꯍꯦ ꯃꯤꯀꯣ
ꯈꯥꯃꯦꯟ ꯑꯁꯤꯟꯕꯗꯨꯁꯨ ꯑꯩꯅ ꯊꯥꯔꯝꯕ ꯃꯔꯨꯗꯣ ꯑꯩꯅ ꯑꯇꯣꯞꯄꯗꯁꯨ ꯎꯝ ꯃꯥꯒꯤ ꯄꯥꯝꯕꯤꯗꯨꯖꯨ ꯌꯦꯡꯕꯅꯦꯕ
ꯑꯥ
ꯈꯣꯏ ꯌꯨꯝ ꯃꯅꯥꯛꯀꯤ ꯃꯤꯒꯤ ꯁꯤꯡ ꯃꯤꯁꯤꯡꯗꯣ ꯑꯗꯨ ꯃꯣꯏꯒꯤꯗꯤ ꯐꯖꯥꯅ ꯍꯧꯗꯕ ꯑꯩꯒꯤꯗꯨꯗꯤ ꯏꯁꯤꯡꯁꯨ ꯆꯥꯏꯕꯤꯗꯦ ꯑꯩ ꯊꯥꯔꯝꯂꯒ ꯅꯣꯕꯦꯝꯕꯔꯗꯔ ꯂꯥꯛꯑꯒ ꯊꯥꯔꯝꯕꯗꯣ ꯑꯗꯣ ꯑ ꯗꯤꯁꯦꯝꯕꯔꯗꯗꯤ ꯄꯥꯟꯗꯤ ꯄꯥꯜꯂꯦ ꯑꯗꯨ ꯃꯨꯟꯕ ꯍꯧꯗ꯭ꯔꯥꯕ ꯑꯗꯨ ꯑꯩꯈꯣꯏ ꯖꯅꯋꯥꯔꯤ ꯂꯣꯏꯔꯒ ꯖꯅꯋꯥꯔꯤꯁꯦ ꯃꯣꯟꯕ ꯈꯤꯇꯪ ꯈꯤꯇꯪꯗꯤ ꯍꯧꯔꯦ ꯑꯗꯨ ꯑꯩꯅ ꯃꯨꯟꯕ ꯅꯠꯇꯕꯗꯨꯗꯤ ꯎꯝ ꯄꯥꯝꯃꯨꯗꯅ ꯍꯦꯛꯅꯤꯡꯉꯥꯏ ꯍꯦꯛ ꯆꯇꯣꯄ ꯀꯥꯟꯗꯗꯤ ꯃꯟꯕꯥ ꯃꯟꯕꯥ ꯃꯟꯕꯥ ꯂꯥꯀꯥꯏꯒꯤꯗꯣ ꯃꯣꯏꯅ ꯑꯃꯅ ꯎꯔꯒ ꯑꯃꯅ ꯂꯧꯕ ꯂꯥꯛꯄ ꯑ ꯃꯥꯅ ꯅꯪ ꯒꯤꯗꯣ ꯃꯨꯜꯂꯒ
ꯄꯥꯜꯂꯤ ꯍꯥꯏ ꯑꯗꯣ ꯅꯪ ꯑ ꯐꯥꯅꯤꯡꯉꯥꯏ ꯍꯥꯔꯒꯨꯝꯕ ꯍꯥꯞꯄ꯭ꯔꯥ ꯍꯥꯏꯌꯦ ꯑꯩ ꯑꯝꯇ ꯍꯥꯏꯗꯒꯤꯔ ꯑꯩ ꯑꯁꯨ ꯁꯨꯛ ꯍꯥꯞ ꯍꯥꯞꯇꯕꯅꯤ ꯍꯥꯏꯒꯦ ꯑꯁ ꯑꯩꯈꯣꯏꯁꯨ ꯊꯥꯏ ꯅꯪꯒꯨꯝꯅ ꯑ ꯄꯥꯟꯗꯦꯅꯦ ꯍꯥꯏꯕꯅꯦ
ꯑꯣ ꯀꯩꯅꯣꯅꯦ ꯅꯪꯒꯤ ꯒ꯭ꯔꯤꯟ ꯐꯤꯡꯒꯔꯁ ꯂꯩꯕꯒꯤꯅꯦ ꯃꯤ ꯑꯗꯨꯝ ꯍꯥꯏꯅꯕꯗꯨ ꯏꯪꯂꯤꯁꯇ ꯌꯥꯝ ꯍꯥꯏꯅꯕꯗꯨ ꯒ꯭ꯔꯤꯟ ꯐꯤꯡꯒꯔꯁ ꯂꯩꯕ ꯃꯤꯁꯤ ꯁꯤꯡꯁꯤ ꯑꯦꯅꯤ ꯅꯥꯄꯤ ꯊꯥꯕꯗ ꯐꯖꯅ ꯍꯧꯕꯅꯦꯕ ꯗꯨꯒꯤ ꯅꯪꯒꯤꯁꯨ ꯑꯗꯨꯃꯥꯏꯅ ꯑꯣꯏꯔꯝꯒꯅꯤ ꯀꯔꯤꯁꯨ ꯍꯥꯔꯒꯨꯝꯕ ꯍꯥꯞꯇ꯭ꯔꯁꯨ ꯅꯪꯒꯤ ꯒ꯭ꯔꯤꯟ ꯐꯤꯡꯒꯔꯁ ꯑꯗꯨꯃꯥꯏꯅ ꯂꯩꯕꯒꯤꯀꯣ ꯅꯪꯅ ꯊꯥꯕ ꯃꯈꯩ ꯐꯖꯅ ꯍꯧꯔꯤ ꯑꯗꯣ ꯑꯗꯨꯒꯤꯅꯦ
ꯑꯗꯨ ꯑꯣꯏꯔꯝꯒꯅꯤ ꯍꯥꯟꯅ ꯑꯩꯈꯣꯏ ꯁꯤꯗ ꯂꯥꯛꯄ ꯀꯥꯟꯗꯀꯣ ꯎꯝ ꯃꯃꯥꯡꯗ ꯑꯩ ꯀꯣꯇꯔ ꯍꯥꯟꯅ ꯂꯩꯔꯝꯕ ꯃꯐꯝꯗꯨꯗ ꯂꯩꯕ ꯎ ꯀꯥꯟꯗꯁꯨ ꯎ ꯌꯨꯝ ꯊꯪꯅꯕ ꯑꯗꯨꯅ ꯍꯥꯏꯕꯅꯤ ꯑꯩꯅ ꯀꯩꯅꯣ ꯕ꯭ꯔꯤꯟꯖꯥꯗꯣ ꯊꯥꯕ ꯏꯕꯦꯝꯃ ꯅꯪꯒꯤꯗꯣ ꯑꯩꯁꯨ ꯊꯥꯅꯤꯡꯉꯦ ꯍꯥꯏꯕꯒꯤ ꯑꯩꯁꯨ ꯄꯤꯑ ꯈꯨꯟꯗꯒꯤ ꯄꯤ ꯄꯨꯣꯔꯛꯄꯅꯦ ꯑꯗꯣ ꯑꯗꯨꯗ ꯈꯥꯃꯦꯟꯗꯣ ꯑꯁꯥꯡꯕꯗꯨꯣꯀꯣ ꯑꯩꯅ ꯊꯥꯕꯗꯨꯗ ꯍꯦꯛꯛꯇ ꯊꯪꯅꯕꯅꯤꯗꯅꯀꯣ ꯃꯣꯏꯒꯦꯗꯤ ꯃꯆꯥ ꯃꯆꯥ ꯄꯥꯅꯁꯨ ꯑꯩꯒꯤꯗꯣ ꯌꯥꯝ ꯆꯥꯎꯕ ꯑꯗꯨꯅ ꯨꯡꯈꯣꯂꯜ ꯍꯥꯏꯅ ꯂꯧꯒꯂꯦꯟ ꯎ ꯃꯀꯨꯕꯣꯛꯅꯦ ꯑꯗꯨꯅ ꯃꯥꯅ ꯍꯥꯏꯕ ꯏꯕꯦꯝꯃ ꯅꯪꯒꯤꯗꯤ ꯌꯥꯝ ꯆꯥꯎꯋꯦ ꯑꯩꯈꯣꯏꯒꯤꯗꯤ ꯄꯦꯛꯈ꯭ꯔꯤꯒꯤꯔ ꯍꯥꯏꯌꯦ ꯑꯗꯨ ꯆꯞ ꯃꯥꯟꯅꯅꯥ ꯄꯤꯕꯅꯦ ꯑꯁꯤ ꯑꯩꯈꯣꯏ ꯑꯗꯨꯝ ꯊꯥꯃꯤꯟꯅꯕꯗꯨꯅꯤ ꯍꯥꯏꯔꯒ ꯑꯁ ꯅꯪꯒꯤꯁꯤꯀꯣ ꯍꯥꯏ ꯍꯩꯅꯎꯗꯨꯁꯨ ꯑꯃꯨꯛ ꯊꯥꯏꯌꯦꯀꯣ ꯎꯝ ꯆꯍꯤ ꯑꯍꯨꯝꯗ ꯄꯥꯟꯕꯅꯦꯕ ꯑꯗꯨ ꯍꯅꯥꯎꯗꯨꯁꯨ ꯀꯔꯤ ꯍꯥꯏꯔ꯭ꯔꯥ ꯌꯥꯝ ꯆꯨ ꯐꯖꯕ ꯖꯥꯠꯇꯣ ꯑꯩꯅ ꯆꯥꯔꯒ ꯁꯤꯗꯤ ꯑꯩ ꯊꯥꯅꯤ ꯍꯥꯏꯅ ꯊꯥꯕꯗꯣ ꯆꯍꯤ ꯑꯍꯨꯝꯗ ꯊꯥꯕ ꯄ ꯑꯗꯨꯁꯨ ꯌꯥꯝ ꯆꯥꯎꯔꯒ ꯀꯔꯤ ꯄꯤꯡ ꯀꯂꯔ ꯂꯥꯛꯄ ꯖꯥꯠꯇꯣ ꯑꯗꯨ ꯄꯗꯅꯦ ꯍꯧꯖꯤꯛꯁꯨ ꯑ ꯌꯥꯝ ꯄꯥꯝꯕꯤ ꯌꯥꯝ ꯆꯥꯎꯗ꯭ꯔꯤ ꯑꯗꯨ ꯄꯥꯜꯂꯒ ꯂꯩꯌꯦ
ꯑꯣ ꯑꯣ ꯑꯣ ꯑꯁ ꯅꯪ ꯅꯪꯁꯦ ꯄꯨꯔꯥ ꯀ꯭ꯔꯥꯏꯁꯤꯁ ꯀꯣ ꯅꯪꯁꯦ ꯌꯥꯝꯅ ꯌꯥꯝꯅ ꯇꯥꯡꯕ ꯃꯤ ꯍꯥꯏꯕ ꯇꯥꯔꯦ ꯍꯥꯏꯕꯗꯤ ꯅꯪꯒꯤ ꯈꯨꯠꯇ ꯃꯦꯖꯤꯀꯦꯜ ꯄꯋꯥꯔꯁ ꯂꯩꯕꯒꯨꯝꯕꯅꯦꯕ
ꯊꯥꯕꯗꯤ ꯄꯥꯛ ꯆꯥꯗꯦ ꯍꯥꯏꯕꯗꯤ ꯂꯩꯇꯦ ꯑꯗꯨꯅꯤ
ꯑ ꯑꯗꯨꯣ ꯀꯩꯅꯣꯗꯤ ꯂꯧꯗꯤ ꯂꯧꯗꯤ ꯊꯥꯕ꯭ꯔꯥ ꯊꯥꯗꯕ꯭ꯔꯥ
ꯂꯧꯁꯦ ꯊꯥꯕ ꯍꯥꯏꯕꯕꯨ ꯃꯔꯨꯒꯨꯝꯕꯗꯨꯗꯤ ꯍꯨꯟꯗꯦ ꯑꯗꯨꯕꯨ ꯑꯗꯨꯝ ꯂꯧ ꯂꯤꯡꯕ ꯍꯥꯏꯕꯗꯣ ꯑꯗꯨꯗꯤ ꯑꯗꯨꯝ ꯇꯧꯋꯦ
ꯑꯗꯨ ꯑꯗꯨ ꯇꯧꯔꯗꯤ ꯀꯩꯅꯣꯁꯨ ꯐꯧꯁꯨ ꯌꯥꯝ ꯊꯣꯛꯑꯝꯒꯅꯤ ꯑꯗꯨꯗꯤ
ꯀꯩ ꯌꯦꯡꯁꯤꯔꯣ ꯌꯥꯝꯅ ꯊꯣꯛꯀꯗ꯭ꯔꯥ ꯍꯥꯏꯅꯀꯣ ꯑꯥ ꯀꯩꯅꯣ ꯂꯧꯔꯥꯡ ꯍꯥꯏꯕ꯭ꯔꯥ ꯑꯗꯨ ꯑꯃ ꯏꯊꯇ ꯊꯥꯔꯒ ꯁꯦꯝꯃꯒ ꯌꯦꯡꯕ ꯇꯥꯔꯦ
ꯑꯩꯩꯅ ꯆꯥꯛ ꯊꯣꯡꯕ ꯂꯥꯛꯀꯦ ꯅꯪꯅ ꯋꯥꯔꯀꯥꯟꯗ ꯆꯥꯛ ꯆꯥꯕ ꯃꯇꯝꯗꯨꯗ ꯑꯩꯅ ꯊꯣꯡꯕ ꯂꯥꯛꯀꯦ ꯅꯪꯅ ꯇꯣꯞꯅ ꯊꯥꯍꯟꯒꯦꯕ
ꯍꯣꯏ ꯈꯣꯏꯅꯤ ꯑꯗꯨ ꯑꯃꯨꯛ ꯌꯦꯅꯤꯉꯥꯏ ꯌꯥꯝ ꯅꯨꯡꯉꯥꯏꯌꯦ
ꯑ ꯑꯗꯨꯅꯦ ꯑꯗꯨꯅꯦ ꯑꯗꯨ ꯐꯔꯦ ꯑꯩ ꯀꯩꯅꯣ ꯊꯕꯛ ꯑꯃꯈꯛꯇ ꯇꯧꯅꯈꯤꯒꯦ ꯑꯗꯨꯗꯤ ꯀꯣ ꯀꯣꯟꯅ ꯐꯥꯎꯅꯁꯦ ꯑꯣꯏ ꯍꯣꯏ ꯌꯥꯝ ꯅꯨꯡꯉꯥꯏꯔꯦ ꯑꯩꯁꯨ ꯍꯣꯏ ꯍꯣꯏ ꯐꯔꯦ ꯐꯔꯦ ꯑꯥ ꯊꯝꯃꯦ ꯊꯝ ꯑꯣꯀꯦ ꯍꯥꯎ ꯃ ꯑꯅꯤꯛꯇ ꯐ ꯀꯔꯤ ꯀ ꯋꯥ ꯑꯗꯨ